ꯑꯧ ꯇꯥꯏꯌꯦ ꯑꯗꯨꯗꯤ ꯅꯝ ꯀꯟꯁꯨ ꯇ ꯇꯗ ꯌꯦꯉꯣꯟꯗꯅꯁꯥꯏꯗꯣ
ꯅꯪꯒꯤ ꯗꯥꯎ ꯌꯥꯗꯕ
ꯗꯥꯎ ꯌꯥꯗꯦ ꯅ
ꯑꯗꯨꯒꯤꯅꯤ
ꯑ ꯐꯔꯅꯃꯨ ꯄꯇꯥꯑꯣꯣ ꯈꯔꯤꯁꯨ ꯇꯑꯣ ꯑꯗꯨꯗꯝ ꯃ ꯑꯃ ꯂꯩꯌꯦ
ꯑ ꯐꯤ ꯁꯨꯕꯒꯨꯝꯕ ꯃꯥꯜꯅꯦꯕ ꯅꯪꯁꯦ
ꯎꯝ ꯐꯤꯁꯨꯗꯦ ꯌꯨꯝ ꯃꯊꯛꯇ ꯑꯗꯨꯝ ꯄꯝꯕ ꯂꯩꯌꯦ
ꯆꯨꯗꯦ ꯅꯣꯡ ꯆꯨꯕ ꯂꯥꯏꯗꯅ ꯑꯩꯈꯣꯏꯔꯣꯝꯗꯗꯤ ꯅꯣꯡ ꯁꯨ ꯆꯨꯗ꯭ꯔꯦ
ꯀꯔꯤꯒꯤꯅꯤꯅꯣ ꯍꯧꯖꯤꯛꯀꯥꯟꯁꯤꯦ ꯅꯣꯡꯁꯨ ꯆꯨꯗꯦ ꯅꯍꯗ ꯅ ꯇ ꯆ
ꯅꯍꯥꯟ ꯍꯞꯇꯥꯗꯒꯤ ꯍꯧꯅ ꯆꯨꯔꯛꯇꯦ ꯁꯤꯗꯤ ꯅꯍꯥꯟꯗꯤ ꯌꯥꯝ ꯆꯨꯔꯝꯃꯤꯗ ꯎꯝ ꯑꯝꯗ ꯁꯨꯗ ꯑꯅ ꯀꯣꯏꯗꯤ ꯆꯨꯔꯁꯨ ꯉꯔꯥꯡꯕꯨꯗꯤ ꯈꯔ ꯆꯨꯔꯝꯃꯦꯕꯀꯣ ꯑꯗꯨꯝ ꯈꯔ ꯈꯔ ꯇꯥꯔꯒ ꯑꯗꯨꯝ ꯇꯣꯛꯏꯕ ꯑ ꯅꯣꯡ ꯆꯨꯗ꯭ꯔꯁꯨ ꯑꯗꯨꯝ ꯎ ꯀꯣꯏꯅꯣ ꯃꯝꯂꯤ ꯃꯝꯂ ꯑꯗꯨꯝ ꯇꯧꯋꯦ ꯅꯣꯡꯒꯤꯤ ꯆꯨꯗꯕ
ꯎꯝ
ꯀꯗꯧꯔꯝꯃꯤ ꯅꯣ ꯅꯪꯗꯤꯦ
ꯑꯁ ꯍꯧꯖꯤꯛ ꯑꯗꯨꯗ ꯍꯧꯒꯠꯛꯏꯗ
ꯑꯦ ꯣꯟ ꯍꯦꯕ꯭ꯔꯝ
ꯍꯣꯏ ꯑꯗꯨꯒꯤ
ꯂꯥꯎꯗ ꯂꯥꯎꯕꯗ ꯊꯦꯡꯔꯤ ꯇꯨꯝꯕ
ꯍꯣꯏ ꯉꯔꯥꯡ ꯑ
ꯀꯅꯥꯅ ꯉꯝꯕꯣ
ꯁꯄꯟꯗꯪ ꯉꯝꯈ꯭ꯔꯦ
ꯑꯥ ꯅꯪ ꯀ ꯅꯪꯉꯣꯟꯗ ꯁꯞꯄꯣꯔꯠ ꯇꯧꯕ
ꯍꯥꯏꯁꯤ ꯁꯞꯄꯣꯔꯠ ꯇꯧꯕ ꯑꯗꯨꯗꯤ ꯂꯩ ꯑꯗꯨ ꯂꯩꯇꯦ ꯑꯗꯨꯕꯨ ꯑ ꯃꯈꯣꯏ ꯑꯅꯤꯗꯣ
ꯎꯝ
ꯈ꯭ꯋꯥꯏꯗꯒꯤ ꯐꯖꯕ ꯍꯥꯏꯕ ꯇꯥꯔꯦ ꯃꯈꯣꯏꯒꯤ ꯑꯅꯤ ꯇꯤꯝꯗꯨꯀꯣ ꯑꯗꯣ ꯌꯦꯡꯕ ꯅꯨꯡꯉꯥꯏꯕ ꯑꯗꯣ ꯔꯣꯅꯥꯗꯣꯗꯤ ꯃꯥꯒꯤ ꯀꯔꯤꯌꯔꯗꯨ ꯂꯣꯏꯈ꯭ꯔꯦ
ꯑꯣ ꯀꯩꯗꯧꯣꯔꯒꯦ
ꯉꯔꯥꯡꯅꯒꯤ ꯏꯃꯥꯡ ꯉꯝꯗꯕꯀꯣ ꯑꯗꯨꯒꯤ
ꯑꯣ ꯃꯣꯏꯗꯤ ꯄꯦꯟꯇꯤꯡ ꯂꯩꯕ꯭ꯔꯣ ꯑꯗꯨꯝ ꯂꯣꯏꯈ꯭ꯔꯦ
ꯍꯣꯏ ꯂꯈ꯭ꯔꯦ ꯃꯈꯣꯏ ꯑꯦꯂꯤꯃꯤꯅꯦꯠ ꯇꯧꯈ꯭ꯔꯤꯕ ꯃꯈꯣꯏꯒꯤꯗꯣ
ꯑꯥ
ꯎꯝ ꯍꯧꯖꯤꯛ ꯍꯧꯖꯤꯛ ꯀꯔꯤ ꯇꯧꯔꯤꯅꯣꯅ
ꯑꯁ ꯇꯧꯗꯦ ꯑꯗꯨꯝ ꯐꯣꯟ ꯃꯦꯦꯜꯂꯒ ꯁꯥꯟꯅꯔ ꯂꯩꯔꯤꯅꯦ ꯊꯕꯛ ꯂꯩꯇꯦ ꯆꯥꯛꯆꯥ ꯇꯣꯛꯔꯒ ꯑꯗꯨꯝ ꯐꯝꯔꯒ ꯂꯩ
ꯀꯔꯤ ꯀꯔꯤꯒ ꯁꯅ
ꯎꯝ ꯁꯥꯟꯃꯨꯈꯣꯡꯖꯌꯦ
ꯅꯪꯅ ꯊꯣꯡꯕ ꯃꯥꯜꯂꯦ
ꯍꯣꯏ
ꯑꯁ ꯑꯗꯨ ꯑꯗꯨꯅꯤꯅꯦ
ꯎꯝ ꯅꯣꯏꯗꯤ ꯅꯪꯗꯤ ꯀꯅꯥ ꯊꯣꯡꯕ꯭ꯔꯣ
ꯑꯩ ꯏꯃꯥꯅ ꯊꯣꯡꯉꯌꯦꯦ
ꯑ
ꯈꯥꯟꯅ ꯀꯩꯀꯦꯟ ꯁꯥꯡ ꯊꯣꯡꯕ꯭ꯔꯥ
ꯎꯝ ꯍꯥꯡꯉꯨꯅꯦ ꯇꯨꯝꯐꯝꯗ ꯂꯩꯔꯒ ꯏꯃꯥ ꯀꯔꯤ ꯏꯟꯁꯥꯡ ꯊꯣꯡꯕ꯭ꯔꯥ ꯍꯥꯏꯅ ꯑꯗꯨꯗ ꯎꯝ
ꯑꯣ ꯆꯤꯡꯗ ꯂꯩꯕ꯭ꯔꯣ ꯅꯈꯣꯏꯗꯤ
ꯑꯩꯗꯤ ꯆꯤꯡꯗ ꯂꯩꯇꯦ ꯇꯝꯄꯥꯛꯇ
ꯑꯗꯨꯅ ꯑꯩꯈꯣꯏꯒꯤ ꯌꯨꯝꯗ ꯆꯤꯡꯒꯅꯤꯀꯣ
ꯍꯣꯏ ꯌꯨꯝꯗꯤꯁꯤꯡꯗ
ꯑꯣ ꯑꯩꯁꯨ ꯑꯩꯒꯤ ꯌꯨꯝꯁꯨ ꯆꯤꯡꯗꯅꯤ
ꯑꯣ
ꯇꯝꯄꯥꯛ ꯍꯥꯏꯕꯗꯤ ꯑꯇꯣꯞꯄꯒꯤ ꯇꯝꯄꯥꯛꯇ ꯂꯩꯕ꯭ꯔꯥꯀꯣ ꯍꯂꯣ
ꯎꯝ ꯀꯔꯤ ꯇꯧꯔ ꯂꯩꯕ꯭ꯔꯣ ꯀꯣꯂꯦꯖ ꯀꯥꯔꯤꯕ꯭ꯔꯥ
ꯍꯣꯏ ꯌꯨꯅꯤꯚꯔꯁꯤꯇꯤ ꯀꯥꯔꯒ ꯍꯧꯖꯤꯛ ꯍꯧꯖꯤꯛ ꯂꯣꯏꯈ꯭ꯔꯦ ꯖꯨꯟꯗꯀ ꯂꯣꯏꯈ꯭ꯔꯤꯕ
ꯑꯣ
ꯂꯣꯏꯔꯒ ꯍꯧꯖꯤꯛꯇꯤ ꯌꯨꯝꯗ ꯂꯩꯌꯦ
ꯀꯔꯤ ꯇꯧꯒꯦ ꯍꯥꯏꯅ ꯈꯜꯂꯤꯔꯣ ꯃꯊꯥ ꯑꯃꯨꯛ ꯃꯈꯥ ꯑꯃꯨꯛꯀ ꯆꯠꯊꯈꯤꯒꯔꯥ ꯍꯥꯏꯅ ꯈꯟꯕ꯭ꯔꯣ
ꯅꯠꯇꯦꯗ ꯍꯧꯖꯤꯛ ꯂꯥꯏꯔꯤꯛꯁꯨ ꯇꯝꯅꯤꯡꯗ꯭ꯔꯤꯗ
ꯆꯝꯃꯤꯗꯨꯗꯦ
ꯍꯣꯏ ꯍꯣꯏ ꯌꯥꯝ ꯋꯥꯕꯒꯤ
ꯎꯝ ꯇ꯭ꯔꯦꯅꯤꯡꯒꯨꯝꯕ ꯑꯗꯨꯝ ꯑꯦꯛꯖꯥꯝꯒꯨꯝꯕ ꯇꯧꯒꯦ ꯍꯥꯏꯅ ꯈꯟꯕ꯭ꯔꯕ
ꯍꯣꯏ ꯑꯩ ꯅꯦꯠ ꯑꯦꯛꯖꯥꯝ ꯍꯥꯏꯕ ꯈꯪꯉꯤꯀꯣ
ꯎꯝ
ꯑꯣ ꯑꯁꯤꯁꯇꯦꯟ ꯄ꯭ꯔꯣꯐꯦꯁꯔꯒꯤ
ꯑ
ꯑꯗꯨ ꯑꯩ ꯇꯧꯒꯦ ꯈꯜꯂꯤꯕꯅꯦꯕ ꯑꯗꯨ ꯅꯍꯥꯟ ꯖꯨꯟꯗ ꯑꯃ ꯊꯥꯈ꯭ꯔꯕ
ꯑ
ꯑꯗꯣ ꯑ ꯑꯩꯒꯤꯁ ꯑꯣ ꯑꯩꯒꯤꯁ ꯑꯩꯒꯤ ꯁꯦꯟꯇꯔꯁꯦ ꯍꯧꯖꯤꯛ ꯍꯧꯖꯤꯛ ꯊꯣꯛꯔꯤꯕ ꯃꯐꯝ ꯍꯧꯖꯤꯛ ꯑꯩꯈꯣꯏꯅ ꯈꯪꯉꯤꯗꯅ ꯑꯗꯨ ꯊꯧꯔꯤꯕ ꯑꯗꯨꯗ ꯑꯗꯨꯒꯤ ꯃꯐꯝ ꯃꯐꯝꯗ ꯑꯩꯒꯤ ꯁꯦꯟꯇꯔ ꯑꯣꯏꯕꯀꯣ
ꯑ
ꯍꯥꯏꯗꯤ ꯃꯄꯥꯟ ꯑꯥꯗ ꯂꯩꯕꯅꯤꯅ ꯑꯗꯨꯒꯤ ꯃꯅꯥꯛꯇ ꯇ ꯂꯥꯛꯑꯒ ꯊꯥꯒꯗꯧꯕꯁꯦ ꯂꯝꯕꯤ ꯆꯠꯄ ꯅꯨꯡꯉꯥꯏꯔꯦ ꯑꯗꯨꯒ ꯍꯧꯖꯤꯛ ꯍꯧꯖꯤꯛ ꯂꯩꯔꯤꯕ ꯐꯤꯕꯝꯗ ꯆꯠꯀꯗꯅꯣ ꯍꯥꯏꯔꯦ ꯃꯌꯦꯛꯁꯤꯡꯅ ꯍꯥꯏꯕꯀꯣ ꯑꯗꯨꯒꯤ ꯆꯠꯇ꯭ꯔꯤ
ꯃꯔꯝ ꯑꯣꯏꯗꯦꯕ ꯂꯨꯗꯦꯕ ꯑꯗꯨꯗꯤ ꯇꯞꯅ ꯊꯥꯔꯁꯨ ꯌꯥꯏꯕꯀꯣ
ꯍꯣꯏ ꯑꯗꯨꯅꯤ ꯍꯧꯖꯤꯛ ꯊꯣꯛꯕ ꯐꯤꯕꯝꯗꯤ ꯑꯁ ꯌꯥꯝ ꯀꯥꯏꯈ꯭ꯔꯦ ꯁꯥꯇ꯭ꯔꯁꯤꯡꯒꯤꯗꯤ
ꯑꯣꯏ ꯀꯔꯤ ꯎꯄꯥꯏ ꯂꯩꯒꯦꯔꯥ ꯑꯗꯨ ꯌꯥꯗ꯭ꯔꯁꯨ ꯑꯇꯩ ꯑꯗꯨꯝ ꯀꯩꯅꯣ ꯇ꯭ꯔꯥꯏ ꯇꯧꯋꯣ ꯑꯗꯨꯝ ꯃꯇꯝ ꯃꯥꯡꯗꯅꯉꯥꯏꯀꯣ ꯍꯥꯏꯥꯏꯁꯤ ꯂꯔꯦ ꯇꯝꯅꯤꯁ ꯁꯦ ꯃꯇꯝ ꯃꯇꯝ ꯂꯩꯕꯅꯦꯀꯣ ꯑꯩꯈꯣꯏꯁꯨ ꯑꯗꯨꯝ ꯇꯜꯂꯛꯈ꯭ꯔꯤꯕ ꯃꯇꯝ ꯍꯦꯜꯂꯒ ꯑꯗꯨꯝ ꯊꯕꯛ ꯑꯃ ꯇꯧꯒꯦ ꯍꯥꯏꯔꯁꯨ ꯇꯟꯈ꯭ꯔꯦꯕ ꯍꯧꯖꯤꯛꯇꯤ ꯄꯩꯁꯥꯁꯨ ꯌꯥꯝ ꯌꯥꯝ ꯂꯧꯅꯩꯌꯦ ꯁꯤꯗ ꯑꯦꯛꯖꯥꯝ ꯊꯥꯕ ꯍꯥꯏꯁꯦꯀꯣ ꯊꯕꯛ ꯑꯃ ꯇꯧꯒꯦ ꯍꯥꯏꯁꯦ
ꯆꯨꯝꯃꯤ ꯆꯨꯝꯃꯤ ꯑꯗꯨꯗꯤ ꯑꯄꯤꯛꯄ ꯊꯕꯛꯑꯁꯨꯀꯣ ꯃꯈꯣꯏꯅ ꯄꯩꯁꯥꯗ ꯄꯤꯌꯣ ꯄꯩꯁꯥ ꯁꯨꯃꯥꯏꯅ ꯄꯤꯌꯣ ꯑꯗꯨ ꯍꯥꯏꯕ ꯑꯁ ꯈ꯭ꯋꯥꯏꯗꯤ ꯄꯩꯁꯥ ꯂꯩꯇꯕꯒꯤ ꯃꯤꯁ ꯁꯤꯡꯁꯤꯅ ꯀꯗꯥꯏꯗ ꯄꯨꯔꯛꯑꯒ ꯄꯤꯒꯅꯤꯀꯣ ꯃꯗꯨꯗꯤ
ꯍ
ꯀꯗꯧꯒꯤꯅꯦ
ꯎꯝ
ꯅꯪꯅꯦ ꯀꯔꯤ ꯀꯔꯤ ꯇꯧꯔꯤꯕꯣ ꯑ ꯀꯣꯂꯦꯖꯀꯨꯝꯕ ꯀꯥꯔꯤꯕ꯭ꯔꯣ
ꯑꯩꯗꯤ ꯂꯣꯏ ꯀꯥꯗꯦꯗ ꯑꯩꯗꯤ ꯑꯗꯨꯝ ꯌꯨꯝꯗ ꯂꯩꯌꯦ ꯑ ꯇꯥꯏꯖꯣꯕ ꯀꯣ ꯃꯤ ꯇꯔꯣꯒ ꯑꯩꯗꯤ ꯇ꯭ꯔꯥꯟꯁꯐꯥꯕ ꯉꯥꯛ ꯇꯧꯋꯦ
ꯍꯥꯥ
ꯇ꯭ꯋꯦꯜꯐ ꯐꯥꯎꯕ ꯉꯛꯇ ꯇꯧꯋꯦꯕ
ꯍꯥꯏꯕꯤꯗꯤ
ꯀ꯭ꯂꯥꯁ ꯇ꯭ꯋꯦꯜꯐ ꯐꯥꯎꯕ ꯉꯇ ꯇꯧꯋꯦꯕ ꯑꯩꯗꯣ
ꯁꯨ ꯌꯥꯏꯗ
ꯎꯝ ꯌꯥꯝ ꯇꯝꯅꯤꯡꯗꯦꯗ ꯑꯩꯁꯨꯣ ꯑꯩꯁꯨ ꯏꯟꯇꯔꯦꯁ ꯂꯩꯗꯦꯗ ꯂꯥꯂꯤꯛꯀꯤ ꯋꯥꯁꯦ ꯑꯩꯁꯦ ꯗ꯭ꯔ ꯐ ꯂꯣ ꯑꯗꯨꯒ ꯑꯥꯎꯠꯁꯥꯏꯗꯠꯇ ꯄꯥꯔꯠ ꯇꯥꯏꯝ ꯖꯣꯕ ꯇꯧꯕꯀꯣ
ꯑꯗꯨ ꯑꯗꯨꯗꯤ ꯌꯥꯝ ꯍꯦꯟꯅ ꯐꯥꯏꯌꯦ
ꯎꯝ ꯕ꯭ꯌꯨꯇꯁꯤꯌꯥꯟ ꯇꯧꯕ ꯑꯩꯗꯣ
ꯊꯕꯛ ꯄꯤꯈ꯭ꯔꯁꯨ ꯆꯥꯎꯔꯁꯨ ꯊꯕꯛ ꯑꯩꯗꯤ ꯊꯕꯛꯅꯤꯅꯀꯣ ꯑꯗꯨ ꯍꯧꯖꯤꯛ ꯑꯦꯝ ꯑꯦ ꯂꯣꯏꯔꯒ ꯕꯤ ꯑꯦ ꯂꯣꯏꯔꯒ ꯃꯤ ꯃꯁꯤꯡ ꯈꯪꯗꯅ ꯌꯨꯝꯗ ꯊꯕꯛ ꯂꯩꯗꯅ ꯐꯝꯃꯤꯌꯦ ꯍꯧꯖꯤꯛꯀꯥꯟꯁꯤꯗꯤ
ꯎꯣꯏ ꯑꯩꯈꯣꯏꯗꯤ ꯊꯕꯛ ꯑꯃ ꯇꯧꯒꯦ ꯍꯥꯏꯔꯁꯨ ꯑꯩꯗꯤ ꯏꯆꯤꯟ ꯏꯅꯥ ꯌꯥꯝꯕꯅꯤꯅꯀꯣ ꯁꯛꯇꯝꯕꯁꯨ ꯇꯝꯥꯏ ꯇꯧ ꯂꯥꯛ ꯇꯔꯥꯃꯉꯥ ꯀꯨꯟ ꯅꯤꯕ ꯍꯥꯏꯁꯤꯗꯤ ꯑꯩ ꯈꯗꯤ ꯌꯥꯝ ꯋꯥꯏꯑꯦꯕ ꯏꯊꯟꯗ ꯑꯣꯏꯔꯝꯅꯗꯤ ꯇ ꯁꯨꯀꯥꯏꯗꯕꯣ ꯀꯣ
ꯍꯣꯏ ꯍꯣꯏ
ꯎꯝ ꯑꯗꯨꯒꯤ ꯁꯤꯗꯤ ꯊꯕꯛ ꯇꯧꯕꯁꯨ ꯁꯔꯨꯛꯇꯤ ꯑꯩꯅ ꯑꯩꯅ ꯃꯄꯥꯟꯗ ꯊꯕꯛ ꯁꯨꯕꯀꯣ
ꯑꯗꯨꯗꯤ ꯑꯉꯥꯡꯁꯤ ꯅꯪ ꯅꯪꯁꯦ ꯈ꯭ꯋꯥꯏꯗꯒꯤ ꯑꯆ ꯃꯥꯕ ꯐꯔꯦꯁꯀꯤ ꯃꯥꯂꯦ
ꯑꯩꯅ ꯈ꯭ꯋꯥꯏ ꯆꯥꯎꯕ ꯅꯠꯇꯦꯗ
ꯑ
ꯑꯩ ꯃꯈꯥꯗ ꯑꯃ ꯂꯩꯌꯦ ꯑꯩꯊꯛꯇ ꯑꯗꯨ ꯑꯩ ꯑꯩ ꯇꯨꯋꯦꯜꯐ ꯀꯥꯔꯀꯥꯟꯗꯗꯤ ꯏꯆꯦ ꯈꯣꯏꯁꯦ ꯃꯣꯏꯁꯨ ꯇ꯭ꯔꯦꯅꯤꯡ ꯌꯥꯝ ꯇꯧꯋꯦꯕ ꯅꯔꯁ ꯇ꯭ꯔꯦꯅꯤꯡ ꯑꯃꯅ ꯗꯣꯛꯇꯔ ꯌꯥꯝ ꯊꯕ ꯇ꯭ꯔꯦꯅꯤꯡ ꯇꯧꯕꯒꯤꯀꯣ ꯑꯩꯁꯨ ꯇ꯭ꯔꯦꯅꯤꯡ ꯑꯃ ꯆꯠꯁꯤ ꯍꯥꯏꯁꯨ ꯉꯝꯗꯕ ꯑꯩ ꯏꯆꯦ ꯑꯍꯨꯝ ꯑꯗꯨꯒ ꯏꯌꯥꯝꯕ ꯑꯅꯤ ꯏꯅꯥꯎꯅꯨꯄꯥ ꯑꯃ ꯂꯩꯌꯦꯕ
ꯑ ꯑꯗꯨꯗꯤ ꯇꯔꯨꯛꯀꯣ ꯅꯪꯅ ꯄꯥꯔꯗꯤ ꯐꯔꯦ ꯑꯁ ꯑꯗꯨ ꯌꯥꯝ ꯐꯥꯏꯅꯦ ꯑꯩꯈꯣꯏꯗꯤ ꯃꯉꯥ ꯈꯛꯇꯅꯦ
ꯑꯁꯁꯦ ꯑꯃꯜꯂꯁꯨ ꯋꯥꯏꯗ ꯀꯥꯏꯗꯒꯤ ꯑꯃ ꯑꯃ ꯑꯃ ꯇꯧꯔꯀꯥꯟꯗ ꯃ ꯋꯥꯕ
ꯑꯗꯨꯣ
ꯐꯅꯥꯗꯦ
ꯍꯥꯏꯔꯗꯤ ꯍꯣꯏ ꯌꯥꯝ ꯋꯥꯏꯑꯦ ꯑꯗꯨꯕꯨ ꯌꯨꯝꯗ ꯃꯤ ꯌꯥꯝ ꯍꯥꯏꯕꯁꯦ ꯑꯈꯣꯏꯒꯤ ꯑꯈꯣꯏꯒꯤꯔꯤ
ꯏꯆꯤꯟ ꯏꯅꯥꯎ ꯌꯥꯝꯕꯁꯦ ꯃꯇꯦꯡ ꯄꯥꯡꯅꯕꯁꯦ ꯑꯃꯃꯝꯀꯜꯂꯗꯤ ꯅꯨꯡꯉꯥꯏ ꯍꯧꯖꯤꯛꯄꯨꯗꯤ ꯑꯗꯨꯝ ꯃꯇꯦꯡ ꯄꯥꯡꯅꯩꯌꯦꯕꯀꯣ
ꯍꯣꯏ ꯑꯗꯨꯅꯤ ꯍꯥꯏꯕꯗꯤ ꯃꯤ ꯌꯨꯝꯗ ꯃꯆꯥ ꯑꯃ ꯑꯅꯤ ꯈꯛꯇ ꯄꯣꯛꯎꯔꯒ ꯌꯦ ꯄꯤꯛꯄ ꯁꯥꯔꯒ ꯂꯩꯕꯗꯨ ꯑꯩꯁꯨ ꯄꯥꯝꯗꯦ ꯃꯗꯨ ꯁꯦꯡ ꯍꯥꯏꯔꯗꯤ ꯃꯤ ꯌꯥꯝꯃꯒ ꯑꯇꯩꯁ ꯌꯨꯝ ꯑꯆꯧꯕ ꯁꯥꯔꯒꯀꯣ ꯃꯥꯒꯤ ꯃꯥꯒꯤ ꯐꯃꯨꯡ ꯃꯥꯒꯤ ꯐꯃꯨꯡꯁꯤꯅ ꯌꯥꯝ ꯂꯥꯏꯔꯒ ꯆꯥꯛ ꯆꯥꯃꯤꯟꯅꯕ ꯑꯗꯨ ꯂꯩꯃꯤꯟꯅꯕ ꯑꯗꯨ ꯑꯩꯁꯨ ꯄꯥꯝꯃꯤꯕ ꯃꯤꯁ
ꯑ
ꯌꯥꯝꯂꯣꯒ
ꯎ ꯍꯣꯏ ꯑꯗꯨꯅ ꯖꯣꯏ ꯐꯦꯃꯂꯤ ꯍꯥꯏꯁꯦ ꯪ ꯐ ꯂꯩꯁꯦ ꯋꯥꯔꯁꯨ ꯋꯥꯃꯤꯟꯅꯕ ꯅꯨꯡꯉꯥꯏꯔꯁꯨ ꯅꯨꯡꯉꯥꯏꯃꯤꯟꯅꯕ
ꯑꯗꯨ ꯑꯗꯨ ꯅꯪ ꯅꯪꯗꯤ ꯌꯨꯝꯉꯗꯤ ꯄꯥꯜꯂꯕ꯭ꯔꯣ
ꯑꯩꯗꯤ ꯌꯨꯝ ꯄꯥꯟꯈ꯭ꯔꯦ
ꯑ
ꯎꯝ ꯍꯧꯗꯤ ꯌꯥꯝ ꯄꯥꯟꯈ꯭ꯔꯦ ꯆꯍꯤ ꯊꯥꯔꯗꯤꯤ ꯌꯧꯔꯦ
ꯊꯥꯔꯇꯤ
ꯎꯝ
ꯊꯥꯔꯇꯤꯁꯨ ꯌꯥꯔꯔꯦ ꯊꯥꯔꯇꯤꯒꯨꯝꯕꯗꯤ
ꯎꯝ ꯌꯨꯝ ꯄꯥꯟꯈ꯭ꯔꯦ ꯑꯉꯥꯡ ꯂꯩꯈ꯭ꯔꯦ ꯎꯝ ꯍꯧꯖꯤꯛ ꯑꯩ ꯏꯆꯦ ꯈꯣꯏꯒꯤ ꯑꯥꯗ ꯏꯆꯦ ꯈꯣꯏ ꯂꯝꯗꯒꯤ ꯄꯣꯠ ꯊꯥꯔ ꯊꯥꯔꯒ ꯑꯩꯅ ꯃꯔꯛ ꯃꯔꯇ ꯌꯣꯟꯕꯀꯣ
ꯑ
ꯑꯗꯨꯒ ꯎ ꯑꯩꯁꯨ ꯄꯥꯇꯟꯁꯨ ꯑꯗꯨꯝ ꯇꯧꯋꯦꯕ ꯑꯁꯤ ꯑꯩꯈꯣꯏ ꯏꯃꯨꯡ ꯊꯣꯛꯄꯒꯤ ꯑꯗꯨꯝ ꯊꯣꯛꯅꯕ ꯑꯗꯨꯝ ꯃꯣꯏ ꯁꯨꯔꯦꯁ ꯀꯝꯝꯕꯒꯣ ꯑꯗꯨꯗ ꯑꯗꯨꯝ ꯃꯇꯦꯡ ꯄꯥꯡꯕꯤꯕ
ꯊꯕꯛ ꯍꯥꯏꯔꯤꯁ ꯑꯁ ꯑꯄꯤꯛꯄ ꯊꯕꯛꯁꯨ ꯑꯆꯧꯕ ꯊꯕꯛꯁꯨ ꯄꯩꯁꯥ ꯊꯣꯛꯂꯛꯑꯗꯤ ꯊꯕꯛꯅꯤꯅꯀꯣ ꯑꯗꯣ
ꯁꯤꯒꯨꯝꯅ ꯅꯨꯡꯉꯥꯏꯌꯦ ꯍꯥꯏꯗꯤ ꯇꯦꯟꯁꯟ ꯌꯥꯝꯗ꯭ꯔꯦꯗꯅ ꯑꯩꯒꯤ ꯇꯧꯅꯤꯡꯉꯀꯥꯟꯗ ꯇꯧꯒꯅꯤ ꯇꯧꯅꯤꯡꯗ꯭ꯔꯗ ꯇꯣꯛꯀꯅꯤ ꯑ ꯑꯗꯨꯒꯨꯝꯕ ꯅꯨꯡꯉꯥꯏꯌꯦꯕ
ꯍꯣꯏ ꯍꯣꯏ ꯑꯗꯨ ꯒꯣꯔꯃꯦꯟꯒꯤ ꯊꯕꯛꯁꯤꯡꯗꯤ ꯁꯨꯃꯥꯏꯅ ꯇꯧꯕ ꯁꯨ ꯌꯥꯗꯦ ꯃꯤꯒ ꯃꯈꯥꯗ ꯂꯩꯔꯒ ꯇꯧꯋꯦ ꯑꯗꯨ ꯑꯩꯈꯣꯏꯅ ꯑꯗꯨꯒꯨꯝꯕ ꯄ꯭ꯔꯥꯏꯚꯦꯠꯀꯤ ꯊꯕꯛꯀꯨꯝꯕꯗꯤꯀꯣ ꯇꯧꯅꯤꯡꯅꯤꯡꯕ ꯃꯇꯝ ꯇꯧꯕ ꯇꯧꯅꯤꯡꯗꯕ ꯃꯇꯝ ꯇꯧꯗꯕ ꯑꯗꯨ ꯌꯥꯝ ꯐ ꯑꯗꯨꯅ ꯍꯦꯟꯅ ꯐꯥꯏꯕ
ꯑꯣ ꯑꯩꯁꯨ ꯑꯥꯎꯁꯥꯏꯗ ꯂꯩꯔꯝꯕ ꯀꯥꯟꯗ ꯌꯥꯝ ꯋꯥꯏꯑꯕꯀꯣ ꯃꯤ ꯊꯕꯛ ꯇꯧꯕꯗꯣ ꯁꯦꯂꯔꯤꯕꯨꯗꯤ ꯍꯣꯏ ꯑꯗꯨꯀꯥꯟꯗꯗꯤ ꯑꯩ ꯇ꯭ꯋꯦꯟꯇꯤ ꯐꯥꯏꯚ ꯍꯥꯏꯔꯁꯦ ꯋꯥꯡꯈ꯭ꯔꯦꯕ ꯍꯧꯖꯤꯛ ꯂꯩꯔꯝꯂꯗꯤ ꯐꯣꯔꯇꯤꯒꯨꯝꯕ ꯑꯗꯨꯝ ꯌꯧꯔꯝꯅꯦꯕꯀꯣ
ꯍꯣꯏ
ꯋꯥꯕ ꯌꯥꯝꯅ ꯆꯥꯐꯝ ꯊꯛꯐꯝꯁꯨ ꯊꯕꯛꯇꯨ ꯌꯥꯝꯕꯀꯣ
ꯅꯨꯡꯗꯥꯡꯒꯨꯝꯕ ꯇꯥꯜꯂꯕ꯭ꯔꯣ
ꯍꯣꯏ ꯎꯝ ꯀꯩꯅꯣ ꯆꯥꯛꯆꯥ ꯇꯣꯛꯔꯒ ꯄꯨꯡ ꯑꯂꯚꯦꯟꯗꯒꯤ ꯍꯧꯅ ꯅꯨꯡꯗꯥꯡꯗ ꯄꯨꯡ ꯅꯥꯏꯟ ꯐꯥꯎꯗꯅꯦꯕ
ꯑ
ꯑꯗꯨ ꯀꯅꯥ ꯌꯦꯀꯣꯅꯦ ꯍꯥ
ꯑꯗꯨꯗꯤ ꯌꯥꯝ ꯋꯥꯔꯝꯒꯅꯦꯕ
ꯎꯝ ꯑꯗꯨꯁꯨ ꯂꯦꯞꯄ꯭ꯔꯥ ꯉꯍꯥꯛ ꯂꯩꯕ
ꯑ
ꯐꯝꯕ ꯌꯥꯗꯕ ꯒꯣꯒꯤ ꯋꯥꯕ